ꯍꯜꯂꯣ
ꯄꯥꯏꯈꯠꯄꯁꯨ ꯀꯌꯥꯃꯨꯛ ꯀꯩꯅꯣ ꯇꯧꯕ꯭ꯔꯣ
ꯇꯥꯗꯦ ꯎꯗꯦ ꯊꯣꯔꯛ ꯇꯦ
ꯇꯥꯗꯦ
ꯀꯩꯅꯣ ꯆꯪꯕꯗ ꯎꯕꯋꯥꯅꯦ
ꯐꯩꯅꯦ ꯑꯗꯨꯗꯤ
ꯑꯩꯅ ꯎꯗꯕꯩꯅꯦ ꯑꯗꯨꯗꯤ ꯁꯥꯎꯕ ꯌꯥꯗꯦ ꯁꯥꯎꯔꯁꯨ
ꯑꯈꯣꯏꯗꯤ ꯁꯥꯎꯕ ꯍꯩꯇꯦ
ꯎꯝ ꯇꯧꯔ ꯂꯩꯕꯗꯣ ꯁꯥꯎꯇꯕ꯭ꯔꯣ
ꯍꯣ
ꯆꯥꯛꯁꯤ ꯉꯥꯁꯤ ꯃꯉꯥꯔꯛ ꯆꯥꯈ꯭ꯔꯦ ꯅꯪꯗꯤ
ꯑꯩꯁꯨ ꯆꯥꯔꯦ ꯀꯩ ꯏꯟꯖꯥꯡ ꯆꯥꯕ꯭ꯔꯣ
ꯑꯍꯥꯎꯕ ꯉꯁꯤꯗꯤ ꯆꯥꯏ ꯌꯦꯟꯒ ꯄꯤꯕ ꯌꯦꯟ ꯑꯃ ꯀꯃꯥꯏꯅ ꯍꯥꯏꯗꯣꯏꯅꯣ ꯗꯍꯤ ꯍꯥꯞꯂ ꯊꯣꯡꯕꯗꯣ
ꯑꯣ
ꯍꯥꯎꯋꯦ ꯕꯇꯔ ꯆꯤꯀꯟ ꯇꯥꯏꯞꯇ ꯀꯅꯥꯅ ꯊꯣꯡꯒꯅꯤ ꯏꯊꯟꯗ ꯂꯩꯔꯒ
ꯀꯔꯤ ꯅꯪ ꯉꯁꯥꯏ ꯀꯅꯥ ꯀꯅꯥ ꯂꯥꯛꯏ ꯍꯥꯏꯕ꯭ꯔꯣ ꯑꯩꯉꯣꯟꯗ
ꯑꯩꯒꯤ ꯀꯖꯟꯒ ꯑꯥ ꯃꯣꯏ ꯃꯆꯥꯁꯤꯡꯗꯣ ꯏꯅꯥꯎ ꯑꯞ ꯏꯅꯥꯎ ꯅꯠꯇꯦ ꯑꯩꯒꯤ ꯅꯦꯐ꯭ꯌꯨ ꯑꯅꯤ ꯂꯥꯛꯑꯦꯕ ꯃꯣꯏꯗꯨ ꯂꯥꯛꯑꯒ ꯆꯥꯛ ꯌꯦꯟꯁꯥꯡ ꯊꯣꯡꯉꯒ ꯃꯣꯏꯒꯤ ꯆꯩ ꯂꯧꯕꯤꯔꯒ ꯑꯩꯒꯤ ꯀꯖꯟꯗꯤ ꯍꯟ
ꯀꯖꯟ ꯍꯥꯏꯔꯁꯨꯀꯣ ꯅꯪꯅ ꯑꯩꯈꯣꯏ ꯕꯦꯁꯅꯤ ꯈꯜꯂꯝꯅꯦꯕ ꯅꯠꯇꯦꯕ ꯃꯥ ꯆꯍꯤ ꯅꯤꯐꯨ ꯍꯦꯜꯂꯦꯕ ꯑꯗꯨꯝ ꯔꯤꯂꯦꯁꯟꯅ ꯀꯖꯟ ꯍꯥꯏꯕ ꯋꯥꯅꯤ ꯆꯍꯤꯗ ꯌꯦꯡꯉꯗꯤ ꯑꯗꯨꯝ ꯑꯩꯈꯣꯏ ꯏꯄꯥ ꯒꯨꯝꯕ ꯊꯣꯛꯄꯅꯦꯕ
ꯑꯣ
ꯅꯪꯗꯤ ꯉꯁꯤꯗꯤ ꯀꯔꯤ ꯇꯧꯔꯦ
ꯉꯁꯤ ꯑꯩ ꯀꯔꯤꯁꯨ ꯇꯧꯗꯦ ꯑꯗꯨꯝ ꯂꯩꯌꯦ
ꯅꯨꯄꯥ ꯈꯥꯏꯕ ꯆꯥꯟꯁ ꯌꯥꯝ ꯐꯪꯉꯝꯅꯤꯅꯦ ꯉꯁꯤꯗꯤ ꯑꯩ ꯂꯩꯇꯝꯅꯤꯅ
ꯑꯩ ꯉꯁꯤ ꯑꯩ ꯉꯁꯤ ꯊꯕꯛ ꯌꯥꯝ ꯆꯤꯜꯂꯦ
ꯆꯤꯟꯕ꯭ꯔꯣ ꯅꯪꯁꯦ
ꯑꯩ ꯉꯁꯤ ꯀꯅꯥꯕꯨꯁꯨ ꯋꯥꯔꯤ ꯁꯥꯟꯅꯗꯦ ꯑꯃ ꯅꯃꯥꯟꯅꯕ ꯑꯃ ꯑꯃꯗꯣ ꯑꯗꯣ ꯑꯃꯔꯛ ꯈ ꯇ ꯋꯥꯔꯤ ꯁꯥꯟꯅꯩꯌꯦ ꯑꯗꯨꯗꯒꯤ ꯑꯩ ꯊꯕꯛ ꯑꯗꯨꯝ ꯆꯤꯟꯕꯒꯤꯀꯣ ꯃꯥꯅ ꯑꯩꯉꯣꯟꯗ ꯋꯥꯔꯤ ꯁꯅꯔ ꯁꯥꯟꯅꯕꯗꯨꯁꯨ ꯑꯩ ꯊꯕꯛ ꯇꯧꯕꯗ ꯁꯥꯟꯅꯩꯕ ꯆꯤꯜꯂꯦ ꯉꯁꯤꯗꯣ ꯑꯩ ꯑꯗꯨꯒꯤ ꯌꯥꯝ ꯋꯥꯔꯒ ꯍꯜꯂꯛꯄꯅꯤ
ꯅꯪꯅ ꯀꯣꯜ ꯇꯧꯕ꯭ꯔꯣ ꯃꯥꯅ ꯀꯣꯜ ꯇꯧꯕ꯭ꯔꯣ
ꯎꯝ ꯃꯥꯅ ꯇꯧꯕ ꯃꯥꯜꯂꯦ ꯃꯥꯁꯨ ꯌꯥꯝ ꯂꯩꯌꯦꯅ ꯍꯥꯏꯌꯦ
ꯎꯝ ꯋꯥꯏꯗ ꯀꯣ ꯅꯣꯏ ꯋꯥꯔꯤ ꯇꯥꯕꯁꯦ ꯇꯧ ꯇꯧ ꯇꯧ
ꯀꯔꯤ ꯅꯪ ꯂꯩ ꯅꯪ ꯂꯩꯇꯗꯤ ꯇꯧꯕ ꯇꯥꯕꯅꯦ ꯀꯔꯤ ꯎꯄꯥꯏ ꯂꯩꯕꯣ
ꯇꯧꯕꯤꯌꯣꯅꯦ ꯇꯧꯕꯤꯌꯣꯅꯦ
ꯅꯪꯁꯨ ꯌꯥꯝ ꯇꯧꯔꯤꯗꯨꯗꯤ ꯏꯁ ꯈꯪꯕꯖꯥꯠꯅꯤ ꯅꯪ ꯀꯗꯔ ꯌꯥꯝ ꯍꯩꯌꯦ ꯅꯪ ꯀꯗꯔ ꯌꯥꯝ ꯍꯩ ꯍꯥꯏꯀꯣ ꯏꯁ ꯈꯪꯗꯦ ꯅꯪꯗꯣ ꯎꯝ ꯋꯥꯔꯤ ꯁꯥꯟꯅꯗꯦ ꯁꯥꯟꯅꯗꯦ ꯍꯥꯏꯔꯒ ꯀꯔꯤꯕ ꯌꯥꯝ ꯐꯪꯉꯦ ꯍꯥꯏꯌꯦꯅꯦ ꯑꯃꯗꯨꯅ
ꯃꯥꯅ ꯍꯥꯏꯖꯅꯕꯅꯦ ꯀꯥꯏꯒ ꯑꯩꯅ ꯐꯥꯈꯤ ꯇꯧꯔ ꯃꯥ ꯍꯥꯏꯔꯒ ꯃꯥ ꯊꯥꯖꯜꯂꯛꯏ
ꯃ
ꯎꯝ ꯑꯦ ꯑꯗꯨꯕꯨ ꯃꯤ ꯑꯃꯅꯕꯨ ꯇꯔꯨꯛ ꯇꯔꯦꯠ ꯐꯪꯉꯗꯤ ꯂꯣꯏꯔꯦꯗꯅ ꯑꯩꯅ ꯐꯥꯒꯤ ꯇꯧꯕꯅꯤꯗ
ꯎꯝ ꯅꯨꯄꯤ ꯑꯃꯗꯤ ꯐꯪꯕꯗꯨꯗꯤ
ꯎꯝ ꯃꯣꯏꯗꯤ ꯍꯩꯕꯅꯤꯅ ꯃꯣꯏꯗꯤ ꯐꯪꯉꯦ ꯑꯩꯈꯣꯏꯗꯤ ꯌꯥꯗꯦꯗ ꯀꯥꯏꯔꯤ
ꯑꯁ ꯃꯇꯝ ꯂꯩꯇꯦꯅ ꯀꯔꯤ ꯍꯥꯏꯌꯦꯅꯦ ꯑꯁꯤ ꯅꯪꯒ ꯑꯗꯨꯝ ꯁꯥꯟꯅꯕ ꯑꯗꯨꯒ ꯑꯩ ꯃꯇꯝꯗꯣ ꯌꯥꯝ ꯂꯩꯇꯦꯕ ꯑꯩꯅ ꯑꯃꯨꯛ ꯋꯥꯔꯤ ꯁꯥꯟꯅꯁꯦ ꯍꯥꯏꯔꯒꯗꯤ ꯃꯤꯗꯣ ꯂꯣꯏ ꯆꯤꯟꯅꯕ ꯃꯇꯝ ꯑꯣꯏꯔꯦ
ꯊꯥꯕ ꯂꯥꯛꯀꯅꯤꯀꯣ ꯅꯪ ꯑꯩ ꯋꯥ ꯑꯩ ꯋꯥ ꯂꯥꯏꯌꯦꯉꯩꯁꯤꯅ ꯑꯃꯨꯛ ꯐꯥꯕ ꯂꯥꯛꯀꯦ
ꯀꯅꯥꯅ ꯐꯅꯤꯡꯉꯥꯏ ꯅꯪꯅ
ꯑꯅ
ꯅꯪ ꯑꯩꯉꯣꯟꯗ ꯐꯥꯅꯤꯡꯉ
ꯍꯣꯏꯕꯦꯟ ꯚꯦꯟ ꯑꯃ ꯋꯥꯏꯔꯒ ꯅ ꯅꯣꯏ ꯂꯩꯀꯥꯏꯗ ꯐꯥꯔꯁꯂꯛꯑꯀꯦꯕꯗ ꯅꯪ ꯊꯂꯛꯑ ꯀꯩꯅꯣ ꯄꯤꯒꯦ ꯀꯥꯏꯅ ꯍꯥꯏꯔꯒꯀꯣ ꯑꯥꯏꯁ ꯀ꯭ꯔꯤꯝꯒꯨꯝꯕ
ꯌꯥꯝ ꯐꯕ ꯋꯥꯅꯤꯅꯦ ꯅꯪꯒꯤ ꯑꯗꯨꯗꯤ
ꯑꯗꯨꯅꯦ ꯚꯦꯟꯗ ꯏꯟꯁꯤꯜꯂꯒ ꯄꯨꯔ ꯆꯠꯂꯅꯤ
ꯎꯝ
ꯑꯗꯨꯒ ꯌꯨꯝ ꯍꯜꯂꯛꯇꯕꯤ ꯂꯨꯍꯣꯡꯕꯗꯣ
ꯎꯝ
ꯑꯗꯨꯃꯥꯏꯅ ꯇꯧꯔꯤꯒꯦ
ꯋꯥꯔꯤꯗꯤ ꯄꯨꯔꯥ ꯅꯕꯅꯤꯅꯦ
ꯅꯩꯗ꯭ꯔꯗꯤ ꯅꯪꯗꯤ ꯑꯗꯨ ꯑꯗꯨ ꯌꯥꯅꯤꯡꯗ꯭ꯔꯣ
ꯑꯩꯗꯤ ꯋꯥꯔꯤ ꯅꯩꯗꯦ
ꯑꯗꯣ ꯚꯦꯟꯗ ꯑꯩꯅ ꯐꯥꯕ ꯂꯥꯛꯀꯦꯕꯗ ꯅꯪ ꯌꯥꯅꯤꯡꯗꯕ꯭ꯔꯣꯕ
ꯐꯥꯕꯁꯤꯅ ꯀꯔꯤꯗ ꯐꯕ ꯐꯥꯗꯕꯁꯤꯅ ꯀꯔꯤꯗ ꯐꯕ ꯑ
ꯑꯐꯥꯕꯁꯤꯅ ꯑꯩꯗꯃꯛꯇ ꯐꯕꯅꯤꯅꯦ
ꯎꯝ
ꯑꯗꯨꯒ ꯅꯪꯁꯨ ꯅꯪꯁꯨ ꯅꯤꯡꯉꯥꯏ ꯈꯔ ꯇꯧꯍꯧꯕ ꯑꯗꯨꯒ
ꯑ
ꯑꯁ ꯑꯁ ꯑꯁ
ꯑꯣ ꯐꯔꯅꯤꯉꯥꯏ ꯅꯪ ꯉꯥꯏ ꯇꯧꯕ ꯄꯥꯝꯃꯦ ꯅꯨꯄꯤꯅ ꯅꯉꯥꯏ ꯇꯕꯨꯣ ꯌꯥꯝ ꯄꯝ꯭ꯔꯣ
ꯄꯥꯝꯗ ꯈꯣꯏꯗꯤ ꯄꯤꯁ ꯄꯥꯝꯃꯦ ꯄꯤꯁ ꯑ ꯐ ꯐꯕ ꯂꯥꯎ ꯀꯩꯅꯣꯗꯝꯥꯕꯤꯔꯛꯎ ꯐꯥꯕꯤꯔꯣꯑꯣ ꯉꯥꯏꯕ ꯇꯥꯕ
ꯑ ꯑꯥ ꯐꯥꯕꯤꯔꯣ ꯍꯥꯏꯌꯣꯌꯦꯦ ꯐꯥꯗꯔꯁꯨ ꯄꯨꯕ ꯌꯥꯏꯗ ꯄꯨꯔꯣ ꯄꯨꯔꯣ
ꯑꯦꯁ ꯃꯤꯒꯗꯤ ꯌꯥꯝ ꯐꯩꯀꯣ
ꯎ
ꯎꯝ
ꯑꯍ ꯑꯁ ꯉꯁꯤ ꯅꯨꯃꯤꯠ ꯌꯥꯝ ꯁꯥꯏꯌꯦꯀꯣ ꯑꯩꯗꯣ ꯑꯁ ꯈꯪ ꯗꯦ ꯌꯥꯝ ꯁꯥꯏꯌꯦ ꯉꯁꯤ ꯃꯩꯁꯨ ꯃꯨꯠꯄ ꯉꯁꯥꯏꯗꯣ ꯑꯗꯨꯒꯤ ꯐꯦꯟ ꯊꯥꯕ ꯌꯥꯗꯕꯒꯤꯀꯣ ꯅꯨꯡꯊꯤꯟꯗꯣ
ꯎꯝ
ꯃꯩꯁꯨ ꯀꯔꯤꯒꯤ ꯋꯥꯕꯗꯅ
ꯉꯁꯤ ꯅꯨꯃꯤꯠ ꯋꯥꯕ ꯂꯩꯇ꯭ꯔꯦ ꯄꯨꯟꯁꯤꯗ
ꯁꯦꯁ ꯀꯔꯤ ꯊꯕꯛꯇꯧꯕꯩ ꯋꯥꯕ꯭ꯔꯣ
ꯉꯁꯤꯁꯦ ꯊꯕꯛ ꯄꯨꯗꯤ ꯌꯥꯝ ꯇꯧꯇꯦ ꯑꯗꯨ ꯑꯣꯏꯔꯁꯨ ꯋꯥꯏꯌꯦ
ꯑꯝ ꯆꯤꯡꯅꯩꯀꯣ
ꯑꯁ ꯅꯪꯒꯤ ꯅꯪꯒꯤ ꯆꯤꯡꯅꯕꯁꯤꯗꯤ ꯀꯩꯅꯣꯗꯨ ꯆꯠꯈ꯭ꯔꯦꯅꯦ
ꯑꯩ ꯀꯔꯤꯁꯨ ꯍꯥꯏꯗꯦ ꯑꯩꯗꯤ ꯆꯤꯡꯅꯩꯀꯣ ꯉꯛꯇ ꯍꯥꯏꯕꯅꯦ ꯅꯪꯅꯦ ꯀꯔꯤ ꯀꯔꯤ ꯋꯥꯈꯜ ꯋꯥꯈꯜꯗ ꯈꯟꯕ ꯑꯩ ꯈꯪꯗꯦ ꯃꯤ ꯋꯥꯈꯜꯁꯦ ꯌꯥꯗꯕꯅꯤꯅꯦ
ꯍꯣꯏꯅꯦ ꯅꯪꯅ ꯍꯥꯏꯔꯒ ꯑꯩꯉꯣꯟ ꯐꯒꯤ ꯌꯥꯗꯦ ꯑꯗꯨꯗꯣ ꯑꯩ ꯗꯤ ꯌꯥꯗ꯭ꯔꯦ ꯑꯩꯗꯤ ꯑꯗꯨꯝ ꯅꯪꯒꯤ ꯐꯒꯤ ꯌꯥꯗ꯭ꯔꯦ
ꯁꯤꯁ ꯇꯠ ꯑꯩꯅ ꯑꯁꯦꯡꯕ ꯀꯔꯤ ꯍꯥꯏꯕ꯭ꯔꯣ
ꯅꯪꯅ ꯑꯁꯦꯡꯕ ꯉꯛꯇ ꯉꯥꯡꯉ ꯂꯩꯌꯦ
ꯑꯩꯗꯤ ꯑꯁꯦꯡꯕ ꯉꯥꯛꯇ ꯉꯥꯡꯗꯕꯅꯤ
ꯑꯁ ꯄꯨꯛ ꯆꯥꯎ ꯂꯩꯔꯦ ꯉꯁꯤ ꯆꯥꯛ ꯆꯥ ꯃꯟꯒꯤ
ꯕꯣꯜ ꯅꯨꯡꯉꯥꯏꯕ꯭ꯔꯣ
ꯕꯣꯜ ꯁꯦ ꯈꯪꯗꯦꯅ ꯍꯟꯗꯛꯁꯦ ꯇꯤꯝ ꯈ꯭ꯔ ꯐꯖꯥ ꯐꯖꯥꯁꯤꯡꯁꯦ ꯂꯣꯏꯅ ꯁꯤ ꯂꯩꯔꯦꯅꯦ ꯍꯟꯗꯛ ꯁꯤꯗꯧ ꯃꯥꯜꯂꯦ ꯈꯪꯗꯦ
ꯎꯝ
ꯈꯪꯗ꯭ꯔꯦꯗ ꯑꯩꯈꯣꯏꯗꯤ
ꯈꯪꯉꯨꯍꯦ ꯉꯁꯤꯁꯨ ꯑꯃ ꯉꯁꯤ ꯀꯅꯥ ꯀꯅꯥꯅꯣ ꯁꯥꯟꯅꯕꯗꯣ ꯏꯪꯂꯦꯟꯒ ꯀꯅꯥꯅꯣ
ꯏꯪꯂꯦꯟꯒ ꯗꯤꯌꯥꯔ ꯀꯣꯡꯒꯣ
ꯐꯖꯅ ꯁꯥꯟꯅꯕ꯭ꯔꯣ
ꯐꯖꯟꯗꯤ ꯁꯅꯥꯔꯤ ꯏꯪꯂꯦꯟ ꯄꯣꯗꯧ ꯃꯥꯂꯦ
ꯊꯥꯕ ꯅꯠꯇ꯭ꯔꯣ
ꯑꯥ
ꯍꯧꯖꯤꯛꯀꯤ ꯍꯥꯞ ꯊꯥꯕ ꯅꯠꯇ꯭ꯔꯣ
ꯍꯣꯏ ꯍꯥꯞ ꯊꯥꯕꯩꯅꯤꯅꯦ ꯋꯥꯔꯤ ꯁꯥꯕ ꯐꯪꯉꯤꯁꯦ
ꯌꯥꯏꯅꯦ
ꯃꯗꯨꯅꯦ ꯅꯪ ꯀꯔꯤ ꯏꯟꯁꯥꯡ ꯆꯥꯌꯦꯕ ꯉꯁꯤ
ꯉꯁꯤ ꯑꯥ ꯈꯥꯃꯦꯟꯒ ꯑꯂꯨ ꯆꯥꯒꯅꯤ ꯀꯥꯡꯁꯣꯏ
ꯑꯁꯥ
ꯑꯌꯥ ꯅꯪ ꯑꯩꯅ ꯍꯥꯏꯕ ꯂꯣꯟꯁꯦ ꯑꯗꯨꯝ ꯍꯥꯏꯈ꯭ꯔꯦꯅꯦ ꯅꯍꯥꯟꯗꯤ ꯊꯤꯌꯦ ꯍꯥꯏꯔꯝꯕꯅꯦ ꯍꯧꯖꯤꯛꯅ ꯑꯠꯁꯥ ꯇꯧꯔꯒ
ꯑꯁ ꯀꯔꯤꯒꯤ ꯁꯤꯁꯇꯧꯋꯦ ꯍꯥꯏꯔꯣ
ꯅꯪꯅ ꯑꯣꯈꯦ ꯌꯥꯝ ꯍꯥꯏꯕ ꯃꯤꯗꯣ ꯑꯠꯁꯥ ꯇꯧꯈ꯭ꯔꯦꯕ
ꯑꯠꯁꯥ ꯑꯠꯁꯥ ꯑꯠꯁꯥ ꯑꯗꯨ ꯃꯥꯏꯅꯔꯣ
ꯎꯝ ꯑꯠꯁꯥ ꯑꯠꯁꯥ ꯑꯠꯁꯥ ꯑꯩ ꯍꯟꯗꯛ ꯁꯝ ꯌꯥꯝ ꯀꯦꯂꯦꯅꯦ
ꯅꯪ ꯈꯥꯃꯦꯟꯗ ꯀꯩꯅꯣꯃ ꯀꯔꯤ ꯑꯂꯨ ꯊꯣꯡꯉꯦꯕ ꯀꯃꯥꯏꯅ ꯊꯣꯡꯕ꯭ꯔꯣ
ꯑꯩꯅ ꯊꯣꯡꯗꯣꯏ ꯏꯆꯦꯅ ꯊꯣꯡꯉꯝꯕꯅꯦ
ꯑꯗꯨ ꯀꯃꯥꯏ
ꯀꯥꯡꯁꯣꯏ ꯀꯥꯡꯁꯣꯏ ꯊꯣꯝꯕ ꯀꯥꯡꯁꯣꯏ
ꯑꯆꯥ ꯍꯥꯎꯅꯤꯁꯦ
ꯎꯝ ꯍꯥꯎꯋꯦ ꯃꯔꯣꯛ ꯃꯦꯠꯄꯝꯃꯒ
ꯑꯩ ꯑꯩ ꯍꯟꯗꯛ ꯑꯦꯛꯖꯥꯝ ꯈꯜꯂꯔꯣꯏ
ꯀꯩꯒꯤꯅꯣ
ꯑꯩꯅ ꯊꯥꯗꯕ ꯑꯦꯛꯖꯥꯝꯗꯣ ꯍꯟꯗꯛ ꯌꯥꯗ꯭ꯔꯔꯤꯅꯦ
ꯀꯩꯒꯤꯅꯣꯕ
ꯉꯔꯥꯡ ꯅꯨꯡꯗꯥꯡꯗ ꯃꯣꯏ ꯅꯣꯇꯤꯐꯤꯀꯦꯁꯟ ꯊꯣꯛꯣꯔꯛꯑꯦ ꯀꯨꯝꯁꯤꯁꯦ ꯚꯦꯀꯦꯟꯁꯤ ꯖꯦꯔꯣꯅꯦꯅ ꯄꯨꯜꯂꯞꯀꯤ ꯑꯣꯜ ꯏꯟꯗꯤꯌꯥꯒꯤ ꯑꯦꯁ ꯇꯤꯒꯤ ꯑꯦꯁꯤꯒꯤꯁ ꯑꯔꯤꯖꯔꯚꯁ ꯄꯣꯂꯞ
ꯑꯗꯨꯗꯤ ꯀꯃꯥꯏꯅ ꯇꯧꯔꯅꯤ ꯑꯇꯣꯞꯄ ꯑꯃꯨꯛ ꯇ꯭ꯔꯥꯏ ꯇꯧꯔꯅꯤ
ꯑꯗꯨꯒꯤꯅꯤ ꯑꯩ ꯄꯣꯠ ꯈꯔ ꯄꯥꯏꯔꯒ ꯍꯟꯗꯛꯇꯤ ꯄꯣꯊꯥꯕ ꯍꯧꯔꯒꯦ
ꯍꯥ
ꯄꯣꯠ ꯈꯔ ꯄꯥꯏꯔꯒ ꯄꯊꯥꯕ ꯑꯣꯏꯔꯒ ꯋꯥꯔꯦ
ꯋꯥꯔ ꯌꯦꯗꯤꯀ
ꯕꯣꯁꯨ ꯂꯩꯕꯅꯤꯅ ꯑꯗꯨꯝ ꯌꯥꯅꯤ ꯀꯩꯅꯣ
ꯑꯩꯗꯤ ꯐꯥꯏꯅꯦꯜ ꯐꯥꯏꯅꯦꯜ ꯌꯦꯡꯅꯤꯡꯉꯦꯕ
ꯑꯣ ꯔꯔꯤꯗꯤ
ꯑꯁꯦꯡꯕꯅꯦ ꯐꯥꯏꯅꯦꯜ ꯌꯦꯡꯅꯤꯌꯦ
ꯑꯠꯆꯥ ꯐꯥꯏꯅꯦꯜꯗꯤ ꯀꯅꯥꯅ ꯌꯦꯡ ꯌꯦꯡꯅꯤꯡꯉꯣꯏꯗ꯭ꯔꯣ
ꯑꯗꯨꯗꯤ ꯑꯩꯗꯤ ꯌꯥꯝ ꯌꯦꯡꯅꯤꯡꯕꯗꯣ ꯀꯩꯒꯤꯅꯣ ꯍꯥꯏꯔꯒ ꯀꯤꯄꯣꯣꯛ ꯀꯕꯦꯟ ꯃꯣꯏꯗꯣ ꯏꯁꯩ ꯁꯛꯀꯅꯤꯕꯀꯣ
ꯎꯝ
ꯑꯗꯨꯒꯤ ꯌꯦꯡꯅꯤꯡꯕꯅꯤ
ꯅꯪ ꯀꯔꯝꯕ ꯇꯤꯝ ꯁꯄꯣꯔꯠ ꯇꯧꯔꯣ ꯍꯟꯗꯛꯀꯤꯦ
ꯇꯤꯝ ꯁꯞꯄꯣꯔꯠ ꯇꯧꯕ ꯍꯥꯏꯕ꯭ꯔꯣ
ꯍꯣꯏ
ꯑꯗꯨ ꯂꯣꯏꯅ ꯇꯧꯋꯦ ꯍꯥꯏꯔꯣ ꯀꯩꯅꯣ
ꯑꯃꯥ ꯇꯣ ꯔꯅꯖꯔꯥ ꯃꯦꯁꯤꯔ ꯍꯥꯏꯔꯣ
ꯎꯝ ꯈꯉꯗꯦꯗ
ꯎꯝ ꯏꯅ ꯈꯝꯗꯅꯦ ꯑꯩꯁꯦ ꯔꯣꯅꯥꯜꯗꯣꯅꯦ ꯔꯣꯅꯥꯜꯗꯣ ꯁꯄꯣꯔꯠ ꯇꯧꯒꯦꯔꯣ
ꯄ ꯑꯩ ꯅꯥꯟ ꯄꯨꯆꯒ ꯌꯦꯦꯉꯦꯅ
ꯑꯗꯨ ꯅꯪꯗ ꯁꯄꯣꯔ ꯇꯧꯒꯤꯔꯣ
ꯇꯧꯁꯦ ꯇꯧꯁꯦ ꯅꯪꯅ ꯇꯧꯔꯗꯤ ꯇꯧꯕ ꯇꯥꯔꯦ ꯑꯗꯨꯅ
ꯁꯗꯅ ꯂꯣ ꯇꯧꯔꯅꯦ
ꯑ
ꯇꯧꯔꯣ ꯇꯧꯔꯣ ꯑꯩꯈꯣꯏꯗꯤ ꯃꯦꯁꯤꯅꯦ
ꯃꯤ ꯌꯥꯎꯋ ꯁꯤꯠꯇꯕ ꯆꯥꯡꯗꯣ ꯌꯦꯟꯥꯡꯁꯨ ꯄꯨꯔꯥ ꯃꯩ ꯆꯠꯂꯦ ꯎ ꯍꯥꯏꯗꯤ ꯑꯅꯤꯃꯛ ꯍꯥꯏꯕꯗꯤ ꯍꯧꯖꯤꯛ ꯀꯅꯥꯁꯨ ꯈꯪꯗꯦ ꯕ꯭ꯔꯥꯖꯤꯜꯗꯁꯨ ꯕ꯭ꯔꯥꯖꯤꯜꯗꯁꯨ ꯑꯗꯨꯝ ꯑꯩꯅ ꯁꯞꯄꯣꯔꯠ ꯇꯧꯕ ꯂꯩꯕꯅꯤꯅꯀꯣ ꯑꯗꯨꯒ ꯑꯔꯖꯦꯟꯇꯤꯅꯥꯁꯨ ꯄꯣꯆꯨꯒꯣꯜꯗꯁꯨ ꯐ꯭ꯔꯥꯟꯁꯇꯁꯨ ꯑꯗꯨꯝ ꯇꯧꯕꯅꯤ ꯑꯗꯨꯒꯤ ꯈꯪꯗꯦ
ꯀꯔꯤꯒꯤ ꯈꯪꯗꯕ
ꯑꯗꯨꯝ ꯁꯞꯄꯣꯔꯠ ꯇꯧꯕ ꯂꯣꯏ ꯂꯩꯕꯅꯤꯅ ꯀꯔꯤ ꯈꯪꯈ꯭ꯔꯣꯏ
ꯈꯪꯗꯦ ꯐꯥꯒꯤ ꯐꯥꯒꯤꯗ ꯑꯁ ꯑꯩꯝ ꯊꯥꯅꯤꯡꯉꯥꯏ ꯌꯥꯝ ꯋꯥꯔꯦꯗ
ꯄꯥꯒꯅꯨꯍ ꯂꯥꯏꯔꯤꯛ ꯈꯔ ꯄꯥꯑꯣ
ꯃꯥ ꯁꯋꯥꯏꯁꯔꯦ
ꯑꯝ
ꯣꯏꯅ ꯋꯥꯔꯤ ꯁꯥꯔꯦ ꯀꯣꯛ ꯁꯥꯔꯦ ꯑꯩꯁꯦ
ꯎꯝ
ꯅꯍꯥꯟ ꯃꯃꯥꯡ ꯆꯍꯤꯗ ꯑꯃ ꯇꯪꯈꯥꯏꯅ ꯆꯠ ꯆꯠꯈꯤꯕ ꯌꯥꯎꯈꯤꯗꯕꯗꯣ ꯑꯗꯣ ꯗꯛꯇꯤ ꯁꯣꯏꯗ꯭ꯔꯦꯅ ꯂꯩꯔꯒ ꯃꯃꯥꯡ ꯆꯍꯤꯗ ꯌꯥꯎꯕꯅ ꯐꯔꯝꯅꯦ
ꯍꯟꯗꯛꯁꯨ ꯑꯃꯨꯛ ꯌꯥꯗ꯭ꯔꯦ
ꯅꯪ ꯚꯦꯀꯦꯟꯁꯤ ꯊꯣꯛꯇ꯭ꯔꯗꯤ ꯌꯥꯗ꯭ꯔꯦꯗꯅ
ꯉꯥꯏꯇꯦꯅꯦ ꯑꯗꯨꯗꯤ ꯅꯪꯅꯦ ꯍꯟꯗꯛ ꯑꯦꯛꯖꯥꯝ ꯀꯧꯔꯔꯣꯏ
ꯑꯦ ꯑꯦꯛꯖꯥꯝ ꯊꯥꯔꯅꯤ ꯀꯩꯅꯣ ꯑꯦꯛꯖꯥꯝ ꯊꯥꯗ꯭ꯔꯦ ꯗꯗꯤꯒ꯭ꯔꯤ ꯇꯧꯒ꯭ꯔꯣ
ꯎ ꯊꯥꯎꯅꯦ ꯑꯗꯨꯗꯤ
ꯊꯥꯒꯅꯤ ꯊꯥꯒꯅꯤ
ꯑꯣ ꯂꯥꯏꯔꯤꯛꯁꯨ ꯄꯥꯔꯣ
ꯑꯦꯖꯝ ꯑꯦꯛꯖꯥꯝ ꯊꯥꯔꯛꯑꯀꯦ ꯅꯪꯉꯣꯟꯗ
ꯑꯡꯉꯣꯟꯗ ꯊꯥꯎ ꯊꯥꯎ
ꯑꯆꯥꯥ
ꯎꯝꯝ
ꯌꯥꯏꯍꯦ ꯊꯥꯎ ꯊꯥꯎ ꯍꯥꯏꯔꯦꯅ
ꯈꯔꯦ
ꯁ ꯅꯆꯗ ꯅꯪ ꯏꯁꯄꯣꯔꯠꯁꯇ ꯀꯔꯝꯕ ꯏꯁꯄꯣꯔꯠꯁ ꯄꯥꯒꯦ ꯐꯠꯕꯜꯅ ꯄꯥꯝꯕ꯭ꯔꯣ ꯑꯇꯣꯞꯄ ꯏꯁꯄꯣꯔꯠ ꯅꯪꯅ ꯑꯄꯥꯝꯕ ꯂꯩꯔꯤꯕ꯭ꯔꯣ
ꯐꯨꯠꯕꯣꯜ ꯑꯗꯨꯗꯣꯣ